ꯅꯛꯅ ꯅꯛꯅ ꯃꯤ ꯇꯨꯝ ꯇꯨꯝꯕꯩ ꯃꯥꯇꯝꯅꯦ꫰꫰ ꯅꯣꯛꯄ ꯃꯇꯝ ꯅꯠꯇꯦ ꯃꯇꯝ ꯃꯇꯝꯒ꯫ ꯃꯇꯝ ꯃꯇꯝꯒ ꯆꯠꯅꯤꯡꯕꯤꯁꯦ ꯇꯧ ꯀꯩꯅꯣ ꯅꯪꯒꯤ ꯅꯥꯊꯟꯗ ꯈꯟꯒꯅꯨ ꯃꯤꯒꯤꯁꯨ ꯈꯜꯂꯣ꯫
ꯃꯤ ꯑꯩꯈꯣꯏ ꯃꯤꯁꯨ ꯇꯨꯝ ꯇꯨꯝꯗ꯭ꯔꯤ꯫
ꯏꯁ꯫
ꯇꯨꯝꯗ꯭ꯔꯤꯕꯠꯇꯣ꯫
ꯇꯨꯝꯃꯦꯅ ꯈꯜꯂꯨꯕꯗꯣ꯫ ꯇꯨꯝꯗ꯭ꯔꯤꯕꯤ ꯑꯣꯏ ꯃꯥꯜꯂꯦ ꯍꯣꯏ ꯂꯤꯌꯣ ꯇꯥꯒꯦ꯫
ꯑꯩꯕꯣꯛ ꯀꯥꯎꯔꯦ ꯑꯃꯨꯔꯛ ꯅꯤꯡꯁꯤꯡꯉꯤ ꯎꯝ ꯎꯝ ꯎꯝ ꯎꯝ꯫
ꯅꯤꯡꯁꯤꯡꯉꯥꯅꯨ꯫
ꯐꯤꯂꯝꯒꯤ ꯋꯥꯔꯤꯅꯤ꯫
ꯁꯦꯁ꯫
ꯑꯁꯦꯡꯕꯅꯤ꯫
ꯑꯩꯁꯦ ꯅꯥꯇꯣꯟꯁꯦ ꯐꯨꯟꯒꯦ ꯇꯧꯔꯦ ꯀꯩꯗꯧꯕꯩꯅꯣ꯫ ꯏꯁꯤꯡ ꯍꯩꯖꯤꯟꯒꯦ ꯏꯁꯤꯡ ꯍꯩꯖꯤꯜꯂꯗꯤ ꯑꯁꯤꯗ꯫
ꯎꯝ ꯐꯖꯔꯅꯤ ꯑꯗꯨꯗꯤ ꯅꯪ ꯅꯥꯇꯣꯟꯗꯨ꯫
ꯍ ꯍꯦꯛ ꯀꯩꯇꯧꯗꯣꯏꯕ ꯅꯪ ꯍꯥꯟꯅ ꯇꯧꯕ ꯅꯪ ꯍꯥꯟꯅ ꯇꯧꯈ꯭ꯔꯕꯣ꯫
ꯇꯧꯗꯦ꯫
ꯁꯦꯁ ꯍꯥꯏꯗꯤ ꯇꯧꯕ ꯃꯥꯟꯅꯕ ꯌꯥꯝ ꯈꯪꯕ ꯇꯥꯏꯞꯇ ꯇꯨꯠ
ꯑꯩꯈꯣꯏꯗꯤ ꯈꯪꯉꯦ ꯑꯩꯈꯣꯏꯗꯤ ꯃꯦꯠ ꯎꯝ ꯑꯈꯣꯏꯗꯤ ꯌꯥꯝ ꯍꯩꯕꯅꯤꯅ꫰꫰
ꯅꯪꯒꯨ
ꯅꯣꯛ ꯀꯅꯨ ꯊꯥꯖꯤꯟꯂꯛꯀꯅꯤ ꯑꯗꯣ ꯑꯩ ꯍꯥꯏꯗꯦꯗꯅ꯫
ꯍꯣꯏ ꯍꯣꯏ꯫
ꯑꯩ ꯍꯥꯏꯗꯦꯅ ꯑꯣ ꯎꯪ꯫ ꯑꯁ ꯀꯥꯎꯔꯦ ꯑꯩꯅ ꯂꯤꯒꯦ ꯍꯥꯏꯕꯗꯨꯖꯨ ꯑꯁ꯫ ꯑꯁꯦꯡꯕ ꯃꯃꯤꯡ ꯊꯣꯈꯤꯗ꯭ꯔꯦ꯫
ꯑꯦ ꯑꯗꯨꯅ ꯍꯦꯟꯅ ꯐꯈ꯭ꯔꯦ ꯂꯤꯔꯁꯨ ꯅꯪꯒꯤ ꯁꯦꯔꯥꯟ ꯇꯨꯔꯥꯟꯗꯣ꯫ ꯑꯗꯨ ꯃꯤ ꯋꯥꯈꯜꯗ ꯂꯥꯛꯄ ꯋꯥꯔꯤꯗꯨ ꯂꯤꯒꯅꯦꯕ ꯈꯪꯉꯦꯕ꯫
ꯂꯤꯔꯣꯏ ꯑꯩ ꯅꯨꯡꯉꯥꯏꯕ ꯑꯥ ꯀꯩꯅꯣꯝꯃ ꯌꯦꯡꯕꯒꯤꯅꯤ ꯂꯤꯗꯣꯏꯁꯦ꯫
ꯏꯁ ꯅꯨꯡꯁꯤ ꯅꯨꯡꯒꯤ ꯋꯥꯔꯤꯔꯣ ꯅꯠꯇ꯭ꯔꯒ ꯃꯤ ꯍꯥꯠꯅꯕꯒ ꯋꯥꯔꯤꯔꯣ꯫
ꯊꯤꯅ ꯇꯧꯕꯤꯕꯒꯤ ꯋꯥꯔꯤ꯫
ꯑꯣ ꯊꯤꯅ ꯇꯧꯕꯒꯤ꯫
ꯎꯝ꯫
ꯏꯁ ꯑꯗꯨꯒꯤ ꯇꯥꯕꯧ ꯇꯥꯔꯗꯤ ꯀꯞꯈ꯭ꯔꯅꯤꯍꯦ ꯑꯩ꯫
ꯀꯞꯄꯣ ꯅꯪ꯫
ꯀꯞꯄꯗꯤ ꯅꯪꯊꯦꯝꯕ ꯉꯝꯗ꯭ꯔꯥ꯫ ꯊꯦꯝꯡ ꯉꯝꯁꯨ ꯉꯝꯃꯣꯏꯗꯕꯗ ꯉꯝꯂꯣꯏ꯫ ꯎꯝ ꯃꯤ ꯅꯨꯄꯥ
ꯍꯟꯅ ꯀꯞꯄꯣꯅꯦ ꯑꯩ ꯊꯦꯝꯕꯤꯒꯦ꯫
ꯏꯁ ꯄꯤꯁꯦ ꯇꯥꯒꯦ ꯇꯧꯔꯦ ꯃꯔꯤ ꯃꯔꯤ ꯇꯥꯔꯦ ꯍꯧꯔꯦ
ꯏꯁ ꯏꯁ ꯏꯁ ꯇꯣ ꯇꯣ ꯇꯣ ꯇꯣ ꯇꯣ ꯍꯥꯏꯕ ꯇꯣꯛꯑꯣ ꯒꯥꯏꯅ
ꯏꯁꯤ ꯏꯁ ꯇꯣꯡꯅꯤꯡꯅꯕꯗꯣ
ꯅꯨꯡꯁꯤꯕꯅꯤ ꯁꯦ ꯁꯦ ꯁꯦ ꯑꯆꯥꯄꯣꯠ ꯀꯩꯅꯣ ꯑꯆꯥꯄꯣ ꯂꯩꯕꯤꯗꯣꯏꯅꯤ ꯇꯣ ꯀꯩ ꯀꯩ ꯄꯥꯝꯃꯤ ꯍꯥꯏꯔꯣ
ꯑꯆꯥꯄꯣꯠ ꯂꯩꯕꯤꯒꯦ ꯒꯥꯏꯅ ꯑꯆꯥꯄꯣꯠꯇꯣ ꯆꯥꯅꯤꯡꯗꯦꯅꯦ ꯃꯤ ꯑꯉꯥꯡ ꯃꯆꯥꯗ ꯄꯤꯒꯗꯕꯅꯤꯅꯦ ꯑꯗꯨꯗꯤ ꯑꯩꯗꯤ ꯇꯜꯂꯤꯅꯦ꯫
ꯃꯤꯅꯤꯡ ꯀꯩ ꯆꯥꯅꯤꯡ ꯍꯥꯏꯔꯣ
ꯑꯩꯁꯦ ꯍꯛꯆꯥꯡ ꯐꯅꯕꯒꯤ ꯄꯣꯠ ꯈꯛꯇꯅꯦ ꯆꯥꯕ ꯑꯥꯏ ꯇꯣꯞꯄ ꯀꯩ ꯀꯩꯒꯤ ꯑꯩ ꯆꯥꯗꯦ꯫
ꯑꯣ ꯁꯍꯛꯆꯥꯡ ꯐꯅ ꯌꯦꯔꯨꯝ ꯆꯥꯅꯤꯡꯕ꯭ꯔꯥ ꯍꯥ
ꯎꯝ ꯍꯨꯝ ꯌꯦꯔꯨꯝꯒꯨꯝꯕ ꯆꯥꯗꯦ꯫ ꯁꯥ ꯁꯥꯒꯨꯝꯕ ꯆꯥꯕ꯭ꯔꯣ ꯑꯥ ꯑꯩ ꯆꯥꯅꯤꯡꯕ ꯍꯥꯏꯌꯨꯔꯣ꯫
ꯎꯝ
ꯍꯨꯏꯒꯨꯝꯕ ꯍꯧꯗꯣꯡꯒꯨꯝꯕ꯫
ꯇꯣꯅꯤ ꯋꯥꯊꯤ ꯇꯧꯔ ꯈꯨꯄꯥꯛ ꯊꯥꯔꯛꯀꯅꯤ꯫
ꯑꯁꯦꯡꯕꯅꯦ ꯑꯗꯨꯒꯨꯝꯕꯒ ꯆꯥꯅꯤꯡꯉꯦ ꯃꯍꯥꯎ ꯂꯩꯕꯅꯦ ꯃꯍꯥꯎ ꯂꯩꯕꯅꯦꯕ꯫
ꯎꯝ ꯂꯩꯔꯝꯅꯤ ꯍꯨꯏꯗꯤ ꯏꯪꯊꯝꯊꯥꯗ ꯆꯥꯕꯗꯣ ꯁꯥꯏ ꯍꯥꯏꯕꯅꯦ꯫
ꯑꯣ
ꯂꯥꯏꯛ ꯋꯤꯟꯇꯔ ꯇꯥꯏꯃꯤꯡꯗꯅꯥ ꯍꯦꯟꯅ ꯍꯥꯎꯏ ꯍꯥꯏꯅꯦ꯫
ꯑꯣ ꯑꯗꯨꯃꯥꯏ ꯇꯧꯕ ꯑꯣꯏꯔꯦ ꯑꯩꯗꯤ ꯑꯗꯨ ꯑ ꯑꯩꯗꯤ ꯇꯨꯝ ꯇꯨꯒꯨꯝꯕ ꯇꯧꯗꯦꯅ
ꯍꯥꯥ
ꯑꯩꯗꯤ ꯑꯗꯨꯒꯨꯝꯕ ꯇꯧꯗꯦꯅ꯫
ꯀꯔꯤꯒꯤ
ꯆꯥꯔꯁꯨ ꯇꯧꯗꯦ꯫
ꯍꯣꯏ ꯃꯣꯏ ꯁꯨ ꯄꯤꯏꯅ ꯍꯥꯏꯔꯕꯅꯦ ꯋꯤꯟꯇꯔ ꯃꯇꯝꯗꯗꯤ ꯍꯨꯏꯗꯣ ꯆꯥꯕꯗꯣ ꯃꯥ ꯈꯣꯏꯒꯤ ꯕꯣꯗꯤꯒꯤ ꯍꯤꯠꯇꯣ ꯌꯥꯝꯅ ꯁꯥꯏꯌꯦ ꯈꯣꯏꯗꯤ ꯌꯥꯝꯅ ꯅꯨꯡꯉꯥꯏꯌꯦ ꯍꯥꯏꯕꯅꯤ꯫
ꯑꯣ
ꯂꯥꯏꯛ ꯑꯥ ꯀꯃꯥꯏꯅ ꯍꯥꯏꯅꯤ ꯑꯩꯈꯣꯏꯒꯤ ꯏꯗꯣ ꯌꯥꯝꯅ ꯐꯩꯑꯦꯕ
ꯑꯣ ꯑꯩꯗꯤ ꯏ ꯈꯔ ꯐꯔꯕꯅꯤꯅ ꯀꯩꯁꯨ ꯇꯧꯔꯣꯏ ꯑꯗꯨꯒꯨꯝꯕ
ꯍꯣꯏ ꯅꯪꯗꯤ ꯑꯗꯨꯝ ꯀꯜꯂꯒ ꯂꯩꯕꯅꯤꯅꯀꯣ ꯑꯣꯜ ꯗ ꯇꯥꯏꯝ ꯁꯨꯄꯔ ꯍꯤꯔꯣꯅꯦꯅ
ꯍꯣꯏ
ꯐꯩ ꯁꯨꯄꯔ ꯍꯦꯔꯣꯒ ꯂꯩꯖꯕꯁꯦ ꯀꯌꯥꯝꯃꯨꯛꯁꯨ ꯐꯕꯔꯥ
ꯑꯁ ꯆꯥꯔ ꯅꯪ ꯄꯥꯝꯕ꯭ꯔꯥ
ꯄꯥꯝ
ꯆꯥ ꯅꯨꯡꯇꯤꯒꯤ ꯊꯛꯕ꯭ꯔꯥ
ꯆꯥꯔꯣ ꯄꯥꯝꯗꯦꯍꯦ ꯃꯔꯛꯇ ꯊꯛꯅꯤꯡꯕ ꯌꯥꯝꯅ ꯊꯛꯅꯤꯡꯕ ꯀꯥꯟꯅ ꯊꯛꯏ ꯆꯥ ꯅꯠꯇꯕ ꯑꯃꯗꯣ ꯑꯃꯗꯣ ꯊꯛꯅꯤꯡꯉꯤ꯫
ꯆꯥꯛ ꯑꯉꯥꯡꯕꯗꯨꯔꯣ
ꯅꯠꯇꯦ ꯆꯥ ꯑꯈꯥꯕꯗꯣ
ꯑꯣ ꯑꯈꯥꯕꯗꯨꯗꯤ ꯌꯥꯝ ꯐꯕꯅꯤ ꯍꯛꯆꯥꯡ ꯐꯕꯅꯤ ꯑꯩꯈꯣꯏ ꯆꯤꯟꯗ ꯀꯩꯅꯣ ꯑ ꯈꯥꯔꯨꯅꯨꯀꯣ ꯆꯥꯡꯉꯥꯗꯤ ꯑꯗꯨꯝ ꯀꯥꯟꯅꯕ
ꯃꯤ ꯑꯗꯨꯗꯤ ꯃꯤ ꯍꯛꯆꯥꯡ ꯐꯠꯇꯦ ꯃꯤ ꯃꯌꯥꯡ ꯀꯪꯉꯦ ꯍꯥꯏꯔ ꯊꯛꯀꯠꯅꯨ ꯍꯥꯏꯔꯒ ꯃꯅꯥ ꯅꯪꯅ ꯀꯔꯤ ꯀꯗꯥꯏꯗꯒꯤ
ꯑꯩꯗꯤ ꯑꯩ ꯑꯩꯒꯨꯝꯕꯅ ꯊꯛꯀꯗꯕꯅꯤ ꯅꯣꯏꯒꯨꯝꯕꯅ ꯊꯛꯀꯗꯕ ꯅꯠꯇꯦ ꯑꯩꯈꯣꯏ ꯑꯩꯈꯣꯏ ꯊꯛꯗꯕ ꯄꯨꯊꯣꯔꯛꯄꯅꯦꯕ ꯑꯗꯣ ꯅꯩ ꯊꯛꯅꯕ ꯄꯨ ꯅꯩ ꯊꯛꯅꯕ ꯄꯨꯊꯣꯛꯄ ꯅꯠꯇꯦꯕ ꯃꯤ ꯃꯤꯒꯤ
ꯑꯩꯈꯣꯏꯗꯤꯀꯣ ꯊꯛꯄꯗꯣ ꯄꯨꯔꯥ ꯑꯃꯨꯕ ꯆꯤꯅ ꯑ ꯆꯤꯅꯤꯁꯨ ꯍꯥꯞꯇꯕꯤꯗ ꯁꯪꯒꯣꯝꯁꯨ ꯍꯥꯞꯇꯕꯤꯗ ꯊꯛꯄ
ꯑꯥ
ꯍꯣꯏ ꯑꯩꯗꯤ ꯅꯪꯁꯦ ꯁꯪꯒꯣꯝ ꯆꯥꯕꯃ ꯌꯥꯝ ꯄꯥꯝꯕ ꯗꯣ ꯃꯥꯜꯂꯕ
ꯑ ꯍꯥꯎꯇꯦ ꯑꯈꯣꯏꯗꯤ ꯑꯊꯨꯝꯕꯊꯛ ꯇꯦ ꯑꯊꯨꯝꯕ ꯆꯥꯗꯦ ꯑꯩꯗꯤ ꯁꯪꯒꯣꯝ ꯆꯥ ꯊꯛꯑꯁꯨ ꯋꯤꯗꯥꯥꯎꯠ ꯁꯨꯒꯔ
ꯑꯣ ꯍꯥꯞꯅꯤꯡꯕꯅꯤꯁꯤꯅ ꯍꯥꯞꯅꯤꯡꯕꯅꯤꯁꯤꯅ
ꯀꯦꯝ ꯍꯥꯞꯅꯤꯡ ꯖꯠꯅꯣ ꯈꯪꯗꯦ
ꯆꯤꯅꯤ ꯌꯥꯎꯗꯕꯤꯗ
ꯍꯥꯞꯄꯁꯦ ꯐꯠꯅꯤ ꯃꯤꯅ
ꯑꯗꯨꯝ ꯇꯧꯏꯔ ꯅꯣꯏ ꯐꯖꯅ ꯅꯨꯡꯉꯥꯏꯔꯝꯒꯅꯤꯅꯦ ꯑꯗꯨ ꯇꯧ ꯏꯁ ꯅꯥꯍꯥꯟ ꯅꯥꯕꯩ ꯇꯧꯐꯝꯁꯨ ꯈꯪꯗꯦ ꯀꯣ ꯅꯣꯏꯗꯤ ꯑꯗꯨꯃꯥꯏ ꯇꯧꯗ꯭ꯔꯣ ꯀꯣꯐꯥ ꯁꯦꯛꯂꯗꯤ ꯑꯩꯁ ꯅꯣꯏꯗꯤ ꯇꯨꯝꯔꯒ ꯍꯤꯞ ꯄꯔꯒ ꯐꯃꯨꯡꯗꯒꯤ ꯍꯦꯟꯗꯣꯛꯇꯒ ꯂꯩꯒꯅꯤꯕ ꯑ
ꯁꯦꯁ ꯇꯧꯕꯤꯌꯣꯅꯦ
ꯇꯧꯕꯤꯒꯦ ꯇꯧꯕꯤꯒꯦ
ꯏꯁ ꯇꯧꯕꯤꯔꯅꯨ ꯌꯥꯔꯅꯤ ꯅꯪꯒꯤ ꯀꯥꯡ ꯃꯔꯛꯇꯨꯗ ꯇꯧꯕꯤꯅꯤ ꯍꯥꯏ ꯃꯤꯅ ꯇꯧꯅꯤꯡꯗꯕꯗꯣ ꯍꯥ
ꯃ ꯀꯅ ꯇꯧꯅꯤꯡꯇꯦ ꯍꯥꯏꯕ
ꯎꯝ
ꯈꯨꯐꯥꯛꯇꯣ ꯀꯣ
ꯎꯝ
ꯆꯅꯤꯡ ꯉꯒꯗꯤ
ꯌꯦꯁ ꯀꯅꯥꯅ ꯑꯩꯈꯣꯏ ꯈꯨꯄꯥꯛꯆꯟꯅꯤꯡꯕ ꯃꯤ ꯂꯩꯔꯒꯦ ꯀꯅꯥ ꯅꯤꯔꯒꯦ
ꯅꯪ ꯆꯥꯅꯤꯡꯉꯤꯗꯣ ꯀꯩꯅꯣ ꯃꯤꯅ ꯍꯥꯏꯔꯁꯨ ꯃꯤ ꯊꯥꯖꯗꯕ ꯁꯥꯕꯗꯣ ꯊꯝꯔꯥ ꯃꯤꯅ ꯍꯥꯏꯔꯤꯁꯨ ꯊꯥꯖꯗꯕ ꯁꯥꯕ ꯅꯪꯒꯤꯗ ꯑꯃꯨꯛ ꯇꯥꯗꯔꯦ ꯇꯥꯕꯔꯨꯝ ꯀꯣ
ꯑ
ꯅꯪꯒꯤꯗꯨ ꯆꯠꯄꯤꯅꯦ
ꯇꯣ ꯐꯨꯟ ꯇꯥ ꯇꯔ ꯐꯨꯟꯖꯦ
ꯇꯥꯏ ꯆꯤꯡꯊꯣꯛꯄꯤꯌꯨꯔ ꯆꯤꯡꯊꯣꯛꯄꯤꯌꯨꯔ
ꯇꯔꯥꯕꯣ ꯇꯔ ꯊꯕꯣ ꯇꯞꯄ꯭ꯔꯣ ꯇꯥꯄꯔ ꯇꯕ꯭ꯔ ꯇꯕ꯭ꯔ ꯄꯣ
ꯇꯥꯏꯌꯦ ꯑꯩ ꯇꯔꯕꯥ
ꯑꯁ ꯅꯨꯡꯁꯥ ꯁꯕꯁꯦ ꯍꯦꯟꯒꯠꯄꯒꯨꯝ ꯇꯧꯔꯦ ꯇꯥꯔꯦ
ꯑꯦ ꯀꯩꯅꯅꯣꯛ ꯂꯦꯞꯈ꯭ꯔꯤꯕꯔꯥ
ꯁꯥꯕꯗꯣ ꯍꯥꯏ ꯅꯨꯡꯁꯥ ꯅꯠꯇꯦ
ꯎꯝ
ꯁꯥꯕꯁꯦ ꯍꯦꯟꯒꯠꯄ ꯃꯥꯜꯂꯦ ꯍꯥꯏꯌꯨ ꯁꯨꯃꯥꯏꯅ
ꯍꯦꯟꯒꯠꯂꯦ ꯅꯣꯡ ꯆꯨꯔꯀꯥꯟꯗ ꯏꯪꯉꯤ ꯍꯧꯖꯤꯛꯇꯤ ꯁꯥꯔꯦ
ꯅꯣꯡ ꯆꯨꯔꯣ ꯑꯣꯝ ꯑꯣꯝꯆꯥꯛꯅꯕ
ꯅꯣꯡ ꯆꯨꯅꯤꯡꯉꯥꯏ ꯂꯥꯏ ꯈꯨꯔꯨꯝꯃꯣ
ꯈꯨꯔꯝꯃꯣꯢ ꯁꯥꯏꯑꯦ ꯉꯁꯥꯏ ꯈꯨꯔꯨꯝꯕꯗꯀꯣ ꯅꯣꯡ ꯆꯨꯍꯟꯕꯤꯒꯅꯨ ꯍꯥꯏꯈ꯭ꯔꯕꯅꯤ
ꯀꯩꯒꯤꯅꯣꯗꯤ ꯅꯣꯡ ꯆꯨꯔꯗꯤꯀꯣ ꯈꯣꯏꯒꯤ ꯂꯩꯕ ꯃꯐꯝꯗꯣ ꯅꯨꯡꯉꯥꯏꯇꯦꯕ
ꯑꯣ
ꯃꯩ ꯃꯨꯠꯈꯔꯅꯤꯕꯀꯣ ꯊꯣꯛꯇꯦ ꯈꯨꯗꯤ
ꯃꯥꯟꯍꯣꯃꯥꯟ ꯑꯃꯟꯇ ꯊꯣꯛꯂꯁꯨ ꯅꯇꯧꯔꯁꯨ ꯍꯨꯃꯥꯡꯗꯤ ꯑꯗꯨꯝ ꯊꯣꯛꯑꯦꯅꯦ ꯂꯦꯞ ꯇꯤꯕꯤꯗ
ꯁꯦꯁ ꯅꯩꯌꯦ
ꯆꯤꯡ ꯇꯥ ꯏꯁꯤꯡ ꯆꯣꯡ ꯇ꯭ꯔꯒꯅ ꯅꯪ ꯏꯁꯤꯡ ꯆꯥꯏꯕꯤꯒꯦꯔꯣ
ꯍꯣꯏ ꯑꯩꯅ ꯏꯁꯤꯡꯖꯔꯛꯄ
ꯀꯥꯡꯁꯦ ꯑꯃꯗ ꯂꯩꯕ ꯃꯟꯕ ꯀꯥꯡ ꯂꯩꯌꯦ
ꯑꯟꯘꯧ
ꯀꯟꯒꯦ ꯍꯧꯖꯤꯛ ꯌꯥ ꯀꯟꯖꯦꯒꯥ ꯃꯔꯤꯔꯥ ꯃꯉꯥꯔꯥ
ꯐꯥꯎꯅꯦ
ꯀꯟꯗꯧꯕꯁꯦ ꯌꯥꯝ ꯋꯥꯏꯅꯦ
ꯀꯥꯡꯒꯟ ꯊꯥ ꯑ ꯂꯣꯏꯔꯦꯗꯅ
ꯑꯗꯨꯅꯅꯦ ꯌꯥꯝ ꯋꯥꯕꯗꯧꯅꯦ ꯑꯗꯣ ꯍꯣꯏ ꯅꯣꯏꯗꯤ ꯌꯥꯝ ꯂꯥꯏꯅ
ꯀꯌꯥꯃꯁꯨꯅꯤꯠ ꯥꯂꯥꯏ
ꯋꯥꯕ ꯃꯤꯅꯔꯣꯅ ꯊꯕꯛ ꯑꯣꯏ ꯅ ꯑꯩꯁ ꯑꯩꯁꯤ ꯈꯣꯢꯗꯤ ꯑꯗꯨꯝꯁꯨ ꯅꯣꯢ ꯈꯪꯅꯕ ꯋꯥꯅꯦ ꯑꯗꯨ ꯅꯨꯡꯇꯤꯒꯤ ꯅꯨꯡꯗꯥꯡꯁꯨ
ꯀꯤ ꯑꯗꯨꯒꯨꯝꯕꯃ
ꯕꯥꯅꯗꯔꯁꯨꯌꯦ ꯑꯃꯨꯛ ꯆꯥꯛ ꯂꯥꯝ ꯆꯥꯛꯂꯥꯝꯔꯛꯑꯦ
ꯀꯩꯅꯣꯗꯤ
ꯍꯥ
ꯃꯆꯥ ꯃꯆꯥꯗꯤ ꯇꯥꯡꯅꯤꯡꯗꯕ ꯃꯆꯥ ꯃꯆꯥꯗꯤ ꯇꯥꯡꯅꯤꯡꯗꯕ ꯅꯠꯇ꯭ꯔꯥ ꯆꯥꯛꯀꯨꯝꯕ ꯊꯣꯡꯕ ꯆꯥꯛꯀꯨꯝꯕ ꯊꯣꯡꯕ ꯐꯃꯨꯡꯒꯨꯝꯕ ꯊꯥꯕꯗꯤ ꯅꯪ ꯇꯧꯏꯗꯣ
ꯑ ꯂꯣꯏ ꯇꯧꯋꯤ ꯇꯧꯗꯕ ꯃꯤ ꯂꯩꯇꯦ
ꯇꯧꯕꯗꯤ ꯇꯧꯋꯦꯕꯀꯣ ꯅꯦꯒ꯭ꯂꯦꯛ ꯌꯥꯝ ꯇꯟ ꯇꯟꯅ ꯇꯧꯕ ꯌꯥꯝ ꯇꯟꯅ ꯇꯟꯅ ꯇꯧꯕ
ꯍꯣꯏ ꯑꯗꯨꯃꯥꯏꯟ ꯋꯥꯊꯤꯅꯤ ꯋꯥꯊꯤ ꯅꯠꯇ꯭ꯔꯗꯤ ꯀꯩꯅꯣ ꯁꯤꯗꯤ
ꯑꯣ
ꯑꯦ ꯃꯩ ꯂꯥꯛꯄꯒꯨꯝꯅ ꯑꯣ ꯍꯥꯏꯔꯤꯁꯦ ꯀꯩꯒꯤꯅꯣ ꯃꯩ ꯃꯨꯠꯈ꯭ꯔꯕꯣ ꯉꯁꯥꯏ ꯂꯥꯛꯇꯣꯛ ꯇꯣ ꯃꯨꯠꯂꯦ
ꯈꯨꯄꯥꯛ ꯊꯥꯔꯛꯑꯅꯤ
ꯑꯃ ꯂꯩꯔꯦ ꯑꯃ ꯑꯃ ꯏꯗ꯭ꯔꯣ
ꯍꯣꯏ ꯀꯤꯗꯦ
ꯉꯥꯎꯔꯤꯅꯦ ꯑ ꯀꯤꯔꯝ ꯈꯩꯅꯤꯗ ꯍꯥꯏꯖꯤꯟꯅꯅꯨꯗ ꯏꯁ ꯕꯨꯠꯀ ꯅꯪꯒ ꯃꯥꯟꯅꯗꯣꯏꯔꯣ ꯐꯨꯅꯗꯣꯏꯔꯣ
ꯍꯣꯏ ꯃꯟ